ꯑꯣ
ꯑꯣ ꯇꯥꯏꯌꯦ ꯇꯥꯏꯌꯦ ꯀꯔꯤ ꯇꯧꯔꯤꯕꯣ
ꯑꯩꯁꯦ ꯍꯧꯖꯤꯛꯇ ꯑꯥ ꯊꯕꯛ ꯆꯠꯄꯗꯣ ꯍꯜꯂꯛꯑꯒ ꯏꯔꯨꯕ ꯂꯣꯏꯔꯒ ꯑꯗꯨꯝ ꯂꯩꯌꯦ
ꯑꯦꯁ ꯌꯥꯝ ꯅꯨꯡꯉꯥꯏꯀꯣ ꯑꯩꯗꯤ ꯑꯁ ꯉꯁꯥꯏ ꯇꯨꯝꯕꯗꯥ ꯇꯨꯝꯃꯒ ꯑꯁ ꯍꯧꯖꯤꯛ ꯇꯨꯝ ꯍꯧꯗꯣꯛ ꯄꯅꯦ ꯑꯦ
ꯎꯝ ꯎꯝ ꯎꯝ
ꯈꯪꯗꯦ ꯍꯤꯗꯥꯛ ꯆꯥꯕꯒꯤꯔ ꯈꯪꯗꯦꯀꯣ ꯉꯔꯥꯡ ꯍꯤꯗꯥꯛ ꯆꯥ ꯉꯁꯤꯗꯤ ꯆꯥꯔꯣꯏ ꯌꯥꯝ ꯇꯨꯝꯅꯤꯡꯉꯤꯅꯦ ꯑꯔꯥꯡꯁꯨ ꯉꯥ
ꯎꯝ
ꯑꯔꯥꯡꯁꯨ ꯉꯟꯅ ꯇꯨꯝꯃꯦ ꯑꯁꯥꯏꯖꯨ ꯑꯗꯨꯝ ꯊꯦꯡꯅ ꯍꯧꯒꯜꯂꯦ
ꯎ ꯇꯨꯝꯅꯤꯡꯕ ꯍꯥꯏꯔꯁꯨ ꯀꯩꯅꯣ ꯇꯨ ꯇꯨꯝꯅꯤꯡꯕ ꯍꯥꯏꯔꯒ ꯌꯥꯝ ꯇꯨꯝꯅꯤꯡꯉꯒ ꯇꯨꯝꯕ ꯅꯠꯇꯕ ꯍꯛꯆꯥꯡꯗꯣ ꯀꯔꯤꯅꯣ ꯁ꯭ꯋꯥꯏꯁ ꯁ꯭ꯋꯥꯏ ꯀꯩꯅꯣ ꯇꯧꯕꯅꯦ
ꯎꯝ ꯃꯥꯅꯤ ꯃ ꯑꯗꯨꯃꯥꯏ ꯇꯧꯋꯦ ꯑꯩꯒꯤ
ꯑꯗꯨꯃꯥꯏ ꯇꯧꯕꯅꯦ ꯍꯥꯏꯕꯗꯤ ꯍꯤꯗꯥꯛ ꯀꯤ ꯃꯅꯤꯟꯗꯣ ꯀꯣ ꯑꯗꯨꯒꯤꯅꯦ ꯑꯩꯅ ꯑꯌꯨꯛ ꯀꯨꯝꯕꯗ ꯂꯣꯛ ꯊꯨꯡꯕꯩ ꯆꯥꯗꯤ ꯅꯨꯡꯊꯤꯟꯗ ꯇꯨꯝꯕꯗꯣ
ꯑꯩ ꯈꯣꯟꯖꯦꯜꯁꯨ ꯈꯪꯒꯅꯤ ꯈ ꯆꯥꯎꯕꯗꯣ
ꯎꯝ ꯑꯩꯗꯤ ꯅꯣꯏ ꯅꯕ ꯅꯣꯏ ꯄꯥꯔꯥ ꯍꯥꯏꯕꯅꯤꯅꯦ
ꯀꯥꯕ ꯅꯨꯡꯉꯥꯏꯕ꯭ꯔꯥ
ꯑꯗꯨꯝ ꯌꯥꯏꯗ
ꯌꯥꯏꯌꯦ
ꯎꯝ ꯍꯦꯅ ꯆꯧꯍꯟꯕ ꯃꯥꯂꯦꯗ ꯅꯪꯒꯤꯗꯨ
ꯇꯨꯝ ꯇꯨꯝ ꯍꯧ ꯍꯧꯒꯠꯄꯒꯤꯔ ꯈꯪꯗꯦ ꯆꯥꯎꯋꯦ
ꯎꯝ ꯅꯁꯥꯅꯊꯟꯗ ꯄꯥꯎ ꯈꯪꯕ꯭ꯔꯥ
ꯈꯪꯉꯦ
ꯎꯝ ꯑꯁ ꯅꯨꯡꯁꯤꯌꯦꯀꯣ ꯂꯧ ꯆꯠꯄꯗꯣ
ꯑꯥꯎ
ꯗ ꯆꯠꯄ ꯎꯑꯁ ꯀꯛꯐꯩ ꯀꯥꯕ ꯀꯥꯡ ꯆꯤꯛ ꯄꯁꯤ ꯀꯣ ꯍꯧꯖꯤꯛ ꯎꯁꯣꯏ ꯄꯨꯔꯛꯑꯒ ꯎꯁꯣꯏꯗꯣ ꯑꯃꯨꯛ ꯐꯨꯠꯂꯒ ꯂꯩꯔꯦ
ꯍꯣꯔꯦꯟ ꯆꯥꯅꯤꯡꯉꯥꯏꯔ
ꯎꯝ ꯊꯣꯡꯒꯅꯤ ꯊꯣꯡꯉꯒ ꯆꯥꯒꯅꯤ ꯑꯗꯨꯒ ꯊꯔꯣꯏꯁꯨ ꯈꯔ ꯈꯨꯜꯂꯛꯑꯦ
ꯊꯥꯔꯣꯏꯁꯨ ꯆꯥꯗꯣꯏꯔ
ꯊꯔꯣꯏꯅ ꯍꯣꯔꯦꯟ ꯀꯛꯀꯅꯤ ꯍꯌꯦꯡ ꯆꯥꯅꯤꯡꯉꯥꯏ ꯑꯁ ꯅꯪꯗꯤ ꯂꯣꯛ ꯌꯥꯝ ꯊꯨꯡꯉꯦ ꯈꯪꯗꯦ ꯍꯣꯔꯦꯟ ꯀꯅꯥ ꯀꯛꯀꯗ꯭ꯔꯥ ꯏꯃꯥ ꯀꯛꯀꯗ꯭ꯔꯥ ꯑꯩ ꯀꯛꯀꯗ꯭ꯔꯥ
ꯅꯪꯗꯤ ꯁꯪꯗꯧ ꯃꯥꯟꯗ꯭ꯔꯦꯕꯨ
ꯏꯁꯤꯀꯣ ꯈꯪꯗꯦꯗ ꯊꯕꯛꯇꯤ ꯂꯩꯇꯦꯗ ꯍꯥꯏꯕꯗꯤ ꯀꯩꯀꯩ ꯁꯦꯝꯕ ꯈꯣꯠꯄꯗꯤ ꯂꯣꯏꯅ ꯂꯣꯏꯈ꯭ꯔꯦ ꯉꯁꯤꯅ ꯂꯣꯏꯅ ꯊꯕꯛ ꯑꯌꯥꯝꯕ ꯁꯨꯔꯝꯈ꯭ꯔꯦꯕꯀꯣ ꯏ
ꯎꯝ ꯉꯍꯥꯛ ꯂꯩꯔꯗꯤ ꯊꯕꯛ ꯑꯃꯨꯛ ꯆꯠꯇꯨꯏ ꯅꯠꯇ꯭ꯔꯣꯅꯦ
ꯎꯝ ꯉꯥꯏꯍꯥꯛ ꯂꯩꯔꯗꯤ ꯑꯃꯨꯛ ꯆꯠꯀꯅꯤ ꯍꯥꯏꯕꯗꯤ ꯌꯨꯝ ꯑ ꯀꯩꯅꯣꯗꯣ ꯑ ꯀꯔꯤ ꯍꯥꯏꯕ ꯉꯥꯅꯨꯒꯨꯝꯕ ꯑꯣꯛꯀꯨꯝꯕꯒꯤ ꯑꯃꯨꯛ ꯃꯆꯤꯟꯖꯥꯛ ꯊꯥꯕ ꯍꯧꯔꯅꯤ ꯉꯥꯏꯍꯥꯛ ꯂꯩꯔꯗꯤ
ꯑ ꯑꯁ ꯑꯩꯁꯨꯅꯦ ꯀꯩꯅꯣ ꯇꯧꯗ꯭ꯔꯦ ꯑꯁ ꯍꯛꯆꯥꯡ ꯀꯌꯥ ꯅꯨꯡꯉꯥꯏꯗꯕꯀꯣ ꯑꯗꯨꯒꯨꯝꯕꯗꯣ ꯇꯧꯗ꯭ꯔꯦ ꯉꯁꯤ ꯉꯔꯥꯡꯁꯨ ꯇꯧꯗꯦ ꯉꯁꯤꯁꯨ ꯇꯧꯔꯣꯏ
ꯎꯝ ꯇꯧꯒꯅꯨꯗ ꯍꯛꯆꯥꯡ ꯈꯔ ꯐꯕ ꯀꯥꯟꯗ ꯍꯥꯏꯕꯗꯤ ꯅꯣꯏꯗ ꯈꯣꯏ ꯇꯧꯍꯟꯕ ꯌꯥꯏꯗꯅꯀꯣ
ꯑ
ꯁꯥꯏꯌꯦ ꯃꯩꯁꯨ ꯂꯥꯛꯇꯦ ꯑꯩꯈꯣꯏꯗꯤ ꯅꯣꯏ ꯃꯩ ꯂꯥꯛꯄ꯭ꯔꯣ
ꯀ ꯈꯪꯗꯦꯕꯣ ꯂꯥꯛ ꯂꯥꯛꯄ ꯃꯥꯂꯦ
ꯑꯩꯈꯣꯏꯗꯤ ꯉꯁꯤꯒꯤ ꯃꯩ ꯂꯥꯛꯇꯌꯦ
ꯁꯤꯗꯤ ꯀꯩꯅꯣ ꯇꯧ ꯁꯥ ꯌꯥꯗꯦꯗ ꯎ ꯅꯣꯡ ꯃꯝꯕꯒꯤꯔ ꯈꯪꯗꯦ ꯃꯁꯥꯖꯨ ꯊꯣꯛꯇ
ꯑꯁ ꯅꯨꯡꯁꯥꯗꯤ ꯑꯗꯨꯝ ꯁꯥꯊꯣꯛꯇꯣꯏꯗ ꯑꯣꯏꯔꯁꯨ ꯌꯥꯝ ꯁꯥꯏꯌꯦ ꯑꯝꯇꯥꯛ ꯑꯔꯒꯀꯣ
ꯊꯕꯛ ꯇꯧꯕꯩ ꯑꯣꯏꯔꯝꯅꯦ
ꯎꯝ ꯑꯩ ꯉꯁꯥꯏ ꯅꯨꯡꯊꯤꯟ ꯗ ꯑꯁ ꯑꯩꯈꯣꯏꯗ ꯊꯕꯛ ꯁꯨꯕ ꯆꯠꯄꯁꯤꯡꯗ ꯁꯤꯡꯖꯨ ꯆꯥꯁꯦ ꯍꯥꯏꯏꯅꯀꯣ ꯁꯤꯡꯖꯣꯗ ꯁꯦꯝꯃꯒ ꯆꯥꯔꯦ ꯃꯤꯃꯤꯒꯨꯝꯕ ꯍꯥꯞꯄꯒ ꯆꯥꯕ ꯍꯥꯎꯋꯦ ꯍꯌꯦꯡꯁꯨ ꯑꯃꯨꯛ ꯄꯨꯁꯦ ꯍꯥꯏꯅꯩ
ꯎꯝ
ꯍꯌꯦꯡꯁꯨ ꯍꯌꯦꯡꯗꯤ ꯊꯕꯛ ꯌꯥꯝꯃꯦꯕꯀꯣ ꯍꯌꯦꯡꯗꯤ ꯄꯨꯡ ꯑꯟ ꯑꯅꯤꯃ ꯈꯥꯏ ꯑꯍꯨꯝ ꯑꯗꯨꯋꯥꯏꯕꯧ ꯁꯨꯒꯗꯧ ꯃꯥꯜꯂꯦ ꯉꯁꯤꯗꯤ ꯑꯩꯈꯣꯏꯗꯣ ꯃꯤ ꯌꯥꯝꯗꯕꯒꯤꯀꯣ ꯈꯔ ꯉꯟꯅ ꯂꯣꯏꯕ
ꯑꯍꯨꯝ ꯃꯈꯣꯏ
ꯑꯍꯨꯝꯅ ꯍꯥꯏꯕ ꯅꯠꯇꯦ ꯑꯅꯤ ꯃꯈꯥꯏ ꯑꯍꯨꯝ ꯑꯗꯨꯋꯥꯏꯗ ꯍꯥꯏꯕꯅꯤ
ꯑ ꯆꯠꯂꯔꯣꯏ ꯉꯁꯤ ꯑꯗꯨꯝ ꯆꯠꯈ꯭ꯔꯒꯦꯗ ꯅꯪ ꯀꯩꯅꯣ ꯇꯧꯕꯁꯨ ꯅꯠꯇꯦ ꯍꯦꯛ ꯍꯣꯏꯅ ꯆꯠꯄꯁꯨꯒꯤ ꯆꯠꯄꯁꯨ ꯅꯠꯇꯦ ꯃꯇꯝꯗꯗꯤ ꯉꯁꯤ ꯉꯟꯅ ꯇꯧꯕꯒꯤ ꯅꯦ ꯒꯥꯔꯤ ꯂꯩꯇ꯭ꯔꯤꯗꯣ ꯈꯔ ꯊꯦꯡꯉꯗꯤ ꯑꯗꯨꯝ ꯂꯩꯒꯅꯤ
ꯎꯝ ꯑꯩꯈꯣꯏꯖꯤ ꯂꯥꯞꯄꯅꯤꯅꯀꯣ
ꯎꯝ
ꯑꯗꯨꯅꯦ ꯑꯁ ꯃꯣꯏ ꯑꯗꯨꯝ ꯃꯤ ꯂꯥꯛꯄ ꯒꯥꯔꯤ ꯂꯥꯛꯄꯁꯤꯡꯗꯣ ꯌꯥꯎꯍꯧꯗ꯭ꯔꯗꯤꯀꯣ ꯌꯨꯝꯗꯣ ꯊꯦꯡ ꯊꯦꯡꯅ ꯌꯎꯋꯦꯕ ꯑꯗꯣ ꯉꯁꯤꯗꯣ ꯊꯕꯛ ꯈꯔ ꯉꯟꯅ ꯂꯣꯏꯔꯒ ꯉꯥꯏꯔꯒ ꯑꯗꯨꯝ ꯑꯈꯣꯏꯒꯤ ꯏꯃꯥꯟꯅꯕ ꯏꯃꯥꯟꯅꯕꯤ ꯈꯣꯏꯒꯤ ꯒꯥꯔꯤꯗꯣ ꯁꯨꯡꯂꯥꯛ ꯂꯥꯛꯇꯕ ꯑꯗꯨꯒ ꯄꯨꯡ ꯈꯥꯏꯃꯨꯛ ꯂꯩꯔꯒ ꯂꯥꯛꯑꯦ ꯑꯗꯨꯒ ꯑꯃꯨꯛ ꯑꯗꯨꯗ ꯆꯠꯂꯦ ꯍꯌꯦꯡꯗꯤ ꯃꯇꯝ ꯆꯥꯅ ꯂꯥꯛꯑꯣꯀꯣ ꯍꯥꯏꯕꯤꯕꯅꯦ
ꯑꯗꯨ ꯑꯩꯈꯣꯏꯖꯨ ꯍꯌꯦꯡꯖꯦ ꯑꯁ ꯂꯥꯛ ꯂꯥꯛ ꯑꯣꯅ ꯍꯥꯏꯅꯦ ꯀꯩꯅꯣꯒꯤꯗꯣ
ꯀꯩꯒꯤꯅꯣ ꯀꯔꯝꯕꯒꯤꯅꯣ
ꯉꯔꯥꯡ ꯑꯩꯈꯣꯏ ꯆꯠꯄꯗꯣ ꯇꯧꯕꯗꯣ ꯎꯝ ꯍꯌꯦꯡꯅ ꯀꯝꯄꯅꯤ ꯑꯃꯒꯤ ꯀꯦꯝꯄꯁ ꯏꯟꯇꯔꯚꯤꯌꯨ ꯍꯥꯏꯅ ꯂꯩꯕꯀꯣ ꯑꯗꯨ ꯃꯣꯏ ꯊꯕꯛ ꯇꯧꯅꯤ ꯍꯥꯏꯌꯦ
ꯑꯣ ꯑꯣ
ꯎꯝ ꯀꯩꯅꯥꯒꯤ
ꯍꯥꯏꯕꯗꯤ ꯀꯔꯤꯅꯣ ꯌꯨꯝ ꯁꯦꯡꯕ
ꯅꯠꯇꯦ ꯈꯪꯗꯦ ꯑ ꯅꯠꯇꯦ ꯃꯦꯀꯥꯅꯤꯛ ꯑꯣꯏꯅꯤꯡꯉꯥꯏ ꯑꯣꯏꯔꯝꯅꯤ ꯍꯥꯏ
ꯄꯨꯡ ꯀꯌꯥꯗ ꯂꯥꯛꯑꯣ ꯍꯥꯏꯕ꯭ꯔ
ꯄꯨꯡꯗꯤ ꯈꯪꯗꯦ ꯑꯗꯨ ꯉꯁꯥꯏ ꯑꯩꯈꯣꯏ ꯑꯣꯖꯥꯅ ꯐꯣꯟ ꯇꯧꯔꯛꯑꯕꯅꯦꯕ ꯒ꯭ꯔꯨꯞꯇꯀꯣ ꯑꯩꯈꯣꯏ ꯑꯣꯖꯥꯗꯤ ꯑꯗꯨꯝ ꯒ꯭ꯔꯨꯞꯇ ꯇꯧꯕꯅꯦ ꯍꯥꯏꯗꯤ ꯀꯔꯤ ꯀꯔꯤ ꯍꯥꯏꯅꯤꯡꯉꯥꯏ ꯂꯩꯔꯖꯨ ꯑꯩꯗꯤ ꯁꯨꯝ ꯄ ꯑꯝꯇꯁꯨ ꯄꯥꯏꯗꯦ
ꯎꯝ
ꯑꯗꯣ ꯍꯌꯦꯡꯁꯦ ꯊꯕꯛ ꯃꯣꯏꯗꯤ ꯏꯟꯇꯔꯚꯤꯌꯨ ꯇꯧꯔꯒꯀꯣ ꯈꯪ ꯍꯥꯏꯗꯤ ꯍꯩꯁꯦ ꯁꯤꯡꯕꯗꯤ ꯌꯦꯡꯉꯨ ꯃꯣꯏꯅ ꯈꯟꯒꯅꯤꯕ
ꯏꯁ ꯅꯨꯡꯉꯥꯏꯁꯨ ꯅꯨꯡꯉꯥꯏꯔꯣꯏꯗ ꯇꯨꯂꯣꯞꯇꯨ ꯀꯩꯅꯣꯅꯤ ꯍꯥꯏ ꯂꯤꯁꯤꯡ ꯀꯌꯥ ꯍꯥꯏꯕꯅꯣ ꯂꯤꯁꯤꯡ ꯅꯤꯄꯥꯟ ꯍꯥꯏꯕ꯭ꯔꯣ ꯅꯤꯄꯜ ꯍꯥꯏꯕꯅꯤ ꯂꯤꯁꯤꯡꯗꯣ ꯑꯍꯧꯕꯗꯣ ꯑꯦ ꯇꯔꯨꯛ
ꯅꯤꯄꯜ ꯑꯥꯁ ꯑꯩꯗꯤ ꯑꯗꯨ ꯄꯥꯝꯗꯦꯅꯦ
ꯑꯥ ꯗꯣ ꯍꯥꯟꯗꯛ ꯑꯦꯛꯖꯥꯝ ꯂꯣꯏꯔꯕꯅꯤꯅ ꯈꯪꯗꯦ ꯂꯥꯛꯇꯕꯁꯤꯡꯕꯨ ꯐꯦꯌꯔꯒꯨꯝꯕ ꯇꯧꯍꯟ ꯗꯛꯀꯗ꯭ꯔꯥ ꯁꯤꯅꯦꯈꯜꯂꯤꯁꯦ ꯉꯥꯔꯥꯡꯈꯛ ꯑꯦꯛꯖꯥꯝꯗꯣ ꯑꯣꯖꯥꯅ ꯑꯃꯨꯛ ꯍꯥꯏꯕꯅꯤ ꯑꯥꯁ ꯑꯥꯃꯔꯛꯇꯨꯗ ꯑꯁꯤꯒꯤ ꯑꯦꯛꯖꯥꯝꯖꯦ ꯐꯦꯜ ꯇꯧꯍꯟꯅꯤꯡꯕ ꯑꯥ ꯄꯥꯝꯃꯦꯗ ꯑꯩ ꯍꯥꯏꯕꯅꯤꯅꯦ ꯀꯥꯅꯗ ꯇꯧꯍꯟ ꯅꯣꯏ ꯃꯔꯛꯇꯒꯤ ꯀ꯭ꯂꯥꯁ ꯌꯥꯎ- ꯌꯥꯎꯗꯕ ꯃꯤꯗꯩ ꯐꯦꯜ ꯇꯧꯍꯟꯁꯤꯔꯥ ꯈꯪꯗꯦꯒ ꯍꯥꯏꯕꯅꯤꯅꯦ
ꯎꯝ ꯑꯪꯗꯤ ꯌꯥꯎꯋꯦꯗꯀꯣ
ꯑꯩ ꯃꯔꯛ ꯃꯔꯛ- ꯃꯔꯛꯇꯗꯤ ꯌꯥꯎꯔꯝꯃꯦꯗ ꯍꯧꯖꯤꯛꯇꯤ ꯌꯥꯎꯗ꯭ꯔꯦ ꯗꯦꯗꯅꯥ ꯁꯨꯝ ꯌꯥꯎ -ꯌꯥꯎꯗꯖꯨ ꯂꯩꯕꯅꯦ
ꯅꯪꯖꯦ ꯂꯣꯛ ꯐꯖꯅ ꯊꯨꯡꯕ ꯃꯥꯟꯒ꯭ꯔꯦ
ꯎꯪꯝ ꯑꯩꯕꯨꯗꯤ ꯑꯗꯨꯝ ꯎꯝ ꯑꯩꯕꯨꯗꯤ ꯑꯣꯖꯥꯅ ꯑꯗꯨꯝ ꯀꯩꯅꯣ ꯈꯪꯒꯨꯝ- ꯂꯥꯛꯒꯨꯝ ꯇꯧꯕꯗꯣ ꯑꯇꯩꯗꯤ ꯁꯨꯝꯌꯥꯎ ꯌꯥꯎꯗꯅ ꯌꯥꯝ ꯂꯩ ꯁꯨꯝꯌꯥꯎ ꯌꯥꯎꯗꯕ ꯅꯤ ꯑꯍꯨꯝ ꯂꯩꯌꯦ ꯑꯩꯈꯣꯏ ꯍꯧꯖꯤꯛ ꯑꯣꯖꯥꯅꯑꯗꯨꯝ ꯁ꯭ꯋꯥꯏꯗ ꯂꯩꯕꯗꯣ ꯑꯩ ꯗꯗꯥꯒ ꯂꯩꯕꯗꯨꯅꯦ ꯍꯥꯏꯕꯗꯤ ꯈꯪꯉꯦꯕ
ꯑꯪꯑꯣ
ꯃꯣꯏ ꯑꯍꯥꯟꯕꯗꯒ ꯑꯗꯨꯃꯥꯏꯅ ꯍꯪꯕ ꯃꯣꯏ ꯀꯅꯥ ꯀꯅꯥ ꯂꯩꯗꯣꯏꯅꯣ ꯍꯣꯁꯇꯦꯜꯗ ꯂꯩꯌꯣ-ꯈꯣꯠꯂꯣꯗ ꯍꯥꯏꯕꯅꯦ ꯑꯩꯅ ꯑꯦ ꯃꯨꯅꯤꯡ ꯂꯣꯝꯗ ꯈꯣꯏꯗꯥꯒ ꯂꯩꯒꯗꯕꯅꯤ ꯍꯥꯏꯕꯗ ꯑꯗꯨꯝ ꯈꯪꯉꯦ
ꯎꯪ ꯎꯪ ꯈꯪꯉꯗꯤ ꯅꯪ ꯃꯔꯛꯃꯛ ꯇꯤꯐꯦꯜ ꯇꯧꯍꯟꯗꯧ ꯃꯥꯟꯗ꯭ꯔꯦ
ꯑꯩꯅ ꯍꯥꯏꯕꯀꯣ ꯑꯗꯨꯗꯃꯣꯏꯅ ꯑꯣꯖꯥꯅꯥꯍꯪꯕꯅꯤꯅ ꯃꯣꯏꯗꯣ ꯀ꯭ꯂꯥꯁꯌꯥꯎꯍꯟꯅꯤꯡꯕ ꯀꯣ ꯑꯗꯨꯒꯤ ꯌꯥꯔꯒꯗꯤ ꯍꯣꯁꯇꯦꯜꯒꯨꯝꯕ ꯂꯩꯔꯗꯤ ꯑꯗꯨꯝ ꯌꯥꯎꯋꯤꯗꯅ
ꯎꯪ
ꯍꯣꯁꯇꯦꯜ ꯂꯩꯍꯟꯅꯤꯡꯕꯅꯦꯕ ꯄꯩꯁꯥꯁꯨ ꯆꯪꯗꯕ ꯁꯦꯜꯁꯨ ꯑꯗꯨꯃꯥꯏ ꯇꯧꯕꯒꯤꯀꯣ ꯂꯧꯕꯗꯤ-ꯂꯧꯋꯦ ꯆꯍꯤ ꯑꯃꯒꯤ ꯑꯣꯏꯅꯀꯣ ꯂꯤꯁꯤꯡ ꯑꯃꯈꯛ ꯑꯗꯨꯝꯇꯧꯒꯅꯤ
ꯑꯗꯨ ꯆꯥꯕ- ꯊꯛꯄꯁꯨ ꯃꯣꯏꯅ ꯂꯣꯏ ꯄꯤꯕ
ꯗꯤꯁ ꯆꯥꯕ-ꯊꯛꯄꯗꯤ ꯑꯩꯈꯣꯏꯅ ꯊꯣꯡꯒ ꯆꯥꯕ ꯊꯛꯄ ꯑꯗꯨꯝ ꯇꯧꯅꯤ ꯎꯪ ꯂꯩꯐꯝꯗꯣ ꯑꯩꯗꯤ ꯁꯦꯜ ꯆꯪꯗ꯭ꯔꯦꯗꯅ
ꯎꯝ
ꯂꯤꯁꯤꯡ ꯂꯤꯁꯤꯡ ꯑꯃ ꯍꯥꯏꯁꯦ ꯆꯍꯤ ꯑꯃꯒꯤꯅꯦ ꯎꯝ
ꯑꯗꯨꯅꯦ ꯕꯔꯥ ꯄꯤꯔꯒ ꯂꯩꯗꯧꯁꯨ ꯑꯗꯨ ꯂꯩꯔ ꯄꯩꯁꯥ ꯌꯥꯝ ꯁꯦꯚ ꯇꯧꯕꯅꯤꯅꯦ ꯑꯗꯨꯗ ꯂꯩꯔꯗꯤ ꯆꯠꯇꯕꯗꯤ ꯌꯥꯔꯣꯏꯕ
ꯎꯝ ꯑꯗꯣ ꯍꯟꯗꯛꯇꯤ ꯑꯗꯨꯝ ꯀꯩꯅꯣ ꯅꯨꯡꯉꯥꯏꯇ ꯑꯩꯁꯦ ꯑꯣꯖꯥ ꯄ꯭ꯔꯤꯟꯁꯤꯄꯥꯜꯒꯤ ꯃꯈꯥ ꯄꯣꯜꯂꯤ ꯑꯣꯖꯥ ꯄ꯭ꯔꯤꯟꯁꯤꯄꯥꯜꯗ ꯃꯁꯥꯗꯣ ꯅꯨꯡꯉꯥꯏ ꯑꯗꯨ ꯅꯥ ꯌꯥꯝ ꯌꯥꯝ ꯅꯥꯀꯜꯅ ꯅꯥꯔꯒ ꯑꯣꯄꯔꯦꯁꯟ ꯇꯧꯕꯀꯣ ꯑꯗꯨꯅ ꯍꯣꯁꯇꯦꯜꯒꯨꯝꯕ ꯆꯦꯛ ꯇꯧꯕ ꯑꯝꯇ ꯇꯧꯗ꯭ꯔꯦꯕ ꯅꯍꯥꯟ ꯍꯍꯥꯟꯅ ꯀ ꯆ ꯀꯩꯅꯣꯗꯗꯤ ꯏꯌꯥꯝꯕ ꯍꯣꯏ ꯇꯝꯕꯗꯣ ꯍꯣꯁꯇꯦꯜ ꯃꯥꯜꯂꯦꯕꯀꯣ
ꯎꯝ
ꯍꯥꯟꯅ ꯍꯣꯁꯇꯦꯜꯗ ꯂꯩꯔꯒ ꯂꯥꯏꯔꯤꯛ ꯄꯥꯔꯒ ꯀꯩꯅꯣ ꯇꯧꯒꯦ ꯇꯧꯕꯗꯣ ꯄ꯭ꯔꯤꯟꯁꯤꯄꯥꯜꯅ ꯑꯗꯨꯝ ꯆꯦꯛ ꯇꯧꯔꯒ ꯑꯁ ꯃꯅꯨꯡꯗ ꯂꯩꯍꯟꯗꯦ ꯍꯥꯏ ꯀ꯭ꯂꯥꯁ ꯁꯨꯝ ꯌꯥꯎꯍꯟꯕꯀꯣ ꯑꯗꯨ ꯃꯥꯂ ꯂꯥꯏꯔꯤꯛ ꯄꯥꯕ ꯃꯇꯝ ꯂꯩꯕ ꯃꯄꯥꯟꯗ ꯑꯃꯨꯛ ꯂꯩꯕꯅꯤ
ꯉꯔꯪꯗꯤ ꯍꯟꯇꯛꯇꯤ ꯄꯔꯤꯟꯁꯤꯄꯥꯜ ꯗꯣ ꯂꯩꯇꯕꯒꯥ ꯆꯞ ꯃꯅꯔꯦ ꯍꯥꯏꯗꯤ ꯉꯔꯥꯡ ꯑꯃ ꯂꯩ ꯍꯣꯁꯇꯦꯜ ꯂꯩꯕ ꯅꯨꯄꯥꯒ
ꯎꯝ
ꯑꯣꯖꯥꯅ ꯍꯥꯏꯕ ꯅꯪꯗꯤ ꯍꯣꯁꯇꯦꯜ ꯂꯩꯕ ꯅꯠꯇ꯭ꯔꯣ ꯀ꯭ꯂꯥꯁ ꯑꯩ ꯍꯣꯁꯇꯦꯜ ꯍꯣꯁꯇꯦꯜꯗ ꯂꯩꯕꯅꯦ ꯑꯗꯨ ꯊꯕꯛ ꯇꯧꯕ ꯍꯥꯏꯔꯦ ꯀꯔꯤ ꯊꯕꯛꯅꯣ ꯍꯥꯏꯕꯗ ꯗꯨꯀꯥꯟ ꯐꯝꯃꯦ ꯑꯣꯖꯥꯅ ꯑꯁ ꯅꯪꯗꯤ ꯁꯦꯟ ꯇꯥꯟꯕꯀꯥ ꯍꯩ
ꯃꯤ ꯀꯨꯟꯃꯨꯛ ꯂꯥꯛꯑꯦ ꯍꯥꯏꯕ ꯉꯔꯥꯡꯗꯣ
ꯉꯔꯥꯡꯗꯤ ꯀꯨꯟ ꯍꯦ ꯀꯨꯟ ꯈꯪꯗꯦ ꯀꯨꯟꯃꯥꯊꯣꯏ ꯀꯨꯟꯅꯤꯊꯣꯏ ꯇꯨꯝꯂꯥꯛꯑꯦ ꯁꯛꯀꯁꯦ ꯑꯃ ꯑꯅꯧꯕ ꯑꯃꯗꯤ ꯑꯩ ꯈꯪꯗꯦ ꯍꯥꯏꯗꯤ ꯇꯦꯁ ꯃꯇꯝ ꯁꯨ ꯑꯝꯇ ꯂꯥꯛꯇꯦꯕ ꯑꯃꯗꯤ ꯁꯨꯡꯂꯥꯛ ꯂꯥꯛꯇꯦ ꯑꯗꯨ ꯑꯣꯏꯔꯁꯨ ꯅꯍꯥꯟ ꯇꯦꯁ ꯑꯃꯗꯤ ꯂꯩꯌꯦ ꯑꯗꯨꯗ ꯂꯛ ꯂꯥꯛꯑꯦ ꯃꯥꯗꯤ
ꯅꯨꯡꯉꯥꯏꯔꯝꯒꯅꯤ ꯅꯣꯏꯗꯤ ꯅꯨꯄꯥ ꯈꯛꯇꯅ ꯅꯨꯄꯥ ꯈꯛꯇꯅꯤꯀꯣ
ꯑꯁ ꯑꯩꯈꯣꯏ ꯑꯩꯈꯣꯏꯗꯤ ꯉꯔꯥꯡꯗꯣ
ꯎꯝ
ꯑꯣꯖꯥꯅ ꯈꯔ ꯑꯣꯖꯥꯅ ꯑꯗꯨꯝ ꯅꯨꯡꯉꯥꯏꯕ ꯑꯩꯈꯣꯏꯗꯤ
ꯎꯝ
ꯑꯁ ꯍꯪꯉꯦ ꯄꯥꯎ ꯍꯥꯡꯕꯗ ꯑꯁꯤ ꯀꯔꯤ ꯀꯔꯤ ꯁꯥꯕꯅꯣ ꯈꯣꯕꯅꯣ ꯍꯥꯏꯕꯅꯣ ꯉꯅꯥꯁꯨ ꯈꯪꯗꯕ ꯑꯗꯨ ꯃꯥꯁꯨ ꯁꯥꯎꯅꯤꯡꯕꯀꯣ ꯑꯇꯩꯒꯤ ꯀꯩꯅꯣꯗꯗꯤ ꯑꯇꯩ ꯗꯤꯄꯥꯝꯃꯦꯟꯗꯤ ꯎꯁ ꯑꯣꯖꯥꯗꯣ ꯁꯥꯎ ꯍꯥꯏꯗꯤ ꯄꯣꯛꯁꯣꯞꯀꯤ ꯀꯥꯗꯣ
ꯎꯝ
ꯗꯨꯝ ꯃꯥꯟꯅꯩꯕ ꯀꯔꯄꯦꯟꯇꯔꯒꯅꯦ ꯋꯦꯜꯗꯔꯒꯅꯦ ꯑꯗꯨꯝ ꯀꯩꯅꯣ ꯇꯧꯕꯗꯣ
ꯎꯝ
ꯑꯁ ꯌꯨꯝ ꯁꯥꯕꯀ ꯆꯞ ꯃꯥꯟꯅꯕꯅꯦ ꯑꯅꯥꯟ ꯅꯥꯟꯕꯗꯣ ꯅꯣꯛꯅꯤꯡꯕꯅꯦ ꯍꯦꯛ ꯆꯪꯉꯒ ꯃꯥ ꯃꯥꯒꯤꯅꯦꯕ ꯑꯣ ꯀꯔꯤ ꯇ꯭ꯔꯦꯗꯅꯣ ꯈꯪꯗꯦꯒꯣ ꯑꯣꯖꯥꯅ ꯁ ꯂꯥꯎꯕꯅꯦ ꯅꯣꯏ ꯀꯁ ꯀꯔꯤꯅꯣ ꯈꯪꯗꯦ